ꯑꯦꯗꯣ
ꯀ ꯆꯥꯕ ꯂꯣꯏꯔꯒ ꯂꯌꯦꯦ ꯅꯪꯗꯤ
ꯑꯁ ꯑꯩꯗꯤ ꯁꯥꯃꯟꯕꯒꯤꯦ ꯃꯄꯥꯟꯗ ꯐꯝꯃꯒ ꯂꯩꯕꯅꯦꯕꯀꯣ
ꯑꯁ ꯑꯩꯈꯣꯏꯗꯤ ꯍꯧꯖꯤꯛ ꯅꯣꯡ ꯂꯥꯛꯑꯦ
ꯑꯣ ꯀꯔꯤꯅꯣꯅꯦ ꯅꯣꯡꯉꯀ ꯑ ꯅ ꯂꯥꯛꯇ
ꯍꯥ ꯀꯥꯎꯕꯨ ꯍꯥꯏꯗꯤ ꯀꯥꯎ ꯀ ꯍꯥꯏꯩꯔꯤ ꯀꯧꯕ ꯆꯠꯂꯨ ꯀꯧꯈ꯭ꯔꯣ ꯄꯥꯟꯗ꯭ꯔꯦ ꯅꯣꯡ
ꯀꯩ ꯏꯟꯖꯥꯥꯡ ꯆꯒꯦ
ꯑ ꯍꯤꯟꯖꯥꯡ ꯉꯥ ꯍꯤꯟꯖꯥꯡ ꯉꯔꯥꯡꯒꯤ ꯑꯗꯨ ꯆꯥꯏ ꯎꯁꯣꯏ ꯉꯁꯥꯏ ꯄꯨꯔꯛꯄ ꯑꯗꯨꯒ
ꯉꯔꯥꯡꯒꯤ ꯉꯥ ꯍꯤꯟꯗꯥꯡ ꯆꯥꯕ ꯀꯌꯥꯃꯨꯛ ꯁꯥꯡꯅ ꯆꯥꯕ꯭ꯔꯣ ꯃꯌꯥꯝ ꯊꯣꯡꯕ꯭ꯔꯨꯅꯦ
ꯀꯦ ꯖꯤ ꯑꯅꯤ ꯂꯩꯕ ꯑꯗꯣ ꯃꯄꯨꯅ ꯄꯩꯁꯥ ꯄꯤꯕꯗꯣ
ꯑꯥ
ꯑꯗꯨꯗꯤ ꯆꯥꯗꯕ ꯆꯥꯎ ꯍꯥꯏꯔꯁꯨ ꯁꯨꯡꯛꯆꯥ ꯆꯥꯗꯕ
ꯀꯩꯌꯦ
ꯈꯪꯒꯦ ꯀꯔꯤꯔꯎꯕꯦꯔ
ꯍꯝ
ꯃꯥꯒꯤꯗꯃꯛ ꯊꯥꯛꯄꯤꯔꯁꯨ ꯆꯥ ꯆꯥꯗꯕ ꯑꯃꯨꯛꯀ ꯍꯣꯏ ꯆꯥꯕ
ꯈꯪꯗ꯭ꯔꯦ ꯈꯪꯗ꯭ꯔꯦ ꯆꯅꯤꯈ꯭ꯔꯗꯤ ꯇꯣꯛꯑꯦꯗꯅ
ꯉꯁꯥꯏ ꯎꯁꯣꯏ ꯄꯨꯔꯛꯄꯒ ꯆꯝꯐꯨꯠ ꯇꯧꯔꯒ ꯑ ꯇꯥꯏꯌꯦ ꯇꯥꯏꯌꯦ
ꯑ ꯀꯨꯏꯔꯕꯣ ꯅꯣꯡ ꯆꯨꯕ ꯑꯣ ꯍ ꯍꯥꯏꯔꯣ ꯍꯥꯏꯔꯣ
ꯅꯤꯡꯅꯤꯁꯥꯏ ꯎꯣꯏ ꯄꯔꯛꯄꯗꯣ ꯑꯣ ꯀꯗ ꯀꯃ ꯀꯅꯤ ꯉꯔꯤꯒ ꯃꯔꯣꯔꯣꯛꯒ ꯇꯣꯞꯗ
ꯑꯥ
ꯑꯗꯨꯗ ꯔꯣꯕ
ꯑꯣ
ꯑꯣ ꯑꯗꯨꯗ ꯔꯣꯝꯂꯒ ꯑꯁ ꯐꯖꯅ ꯆꯥꯈ꯭ꯔꯦ ꯑꯗꯨꯒꯤ ꯍꯌꯦꯡꯁ ꯆꯥꯁꯤꯀꯣ ꯍꯥꯏ ꯑꯁ ꯕꯆꯦꯠ ꯑꯃꯐꯥꯎ ꯌꯣꯟꯕꯔ ꯁꯤꯗꯤ ꯆꯥꯒꯗꯕꯅꯤ ꯍꯥꯏꯕꯅꯤ
ꯃꯥꯅꯦꯔꯣ
ꯑꯥ
ꯃꯥ ꯂꯩꯔꯣ ꯍꯥꯏꯌꯣ ꯀꯦꯃꯨꯛ ꯌꯣꯟꯈ꯭ꯔꯦ ꯉꯁꯤꯗꯤ
ꯉꯁꯤꯁꯦ ꯁꯇ꯭ꯔꯨꯛ ꯁꯥꯀ꯭ꯔꯦꯠ ꯁꯇ꯭ꯔꯦꯠ ꯑꯗꯨꯃꯥꯏꯅꯗꯤ ꯊꯣꯛꯈ꯭ꯔꯦ
ꯑꯣꯀꯦꯃꯨꯛ ꯂꯩꯔꯤ ꯌꯣꯟꯅꯤꯡꯉꯥꯏ
ꯕꯣꯔꯥ ꯑꯃꯒ ꯇꯪꯈꯥꯏ ꯂꯩꯔꯤ
ꯍꯥ ꯁꯔꯗꯤ ꯏꯅ ꯄꯨꯂꯞ ꯆꯥꯗꯣꯏꯁꯤꯔꯣ ꯈꯔ ꯆꯥꯕ ꯐꯪꯉꯅ ꯌꯥꯔꯦ
ꯋꯥ ꯋꯥ ꯍꯥꯎ ꯋꯥ ꯍꯥꯎ ꯋꯥ
ꯎꯝ
ꯑꯗꯨ
ꯑꯗꯨ ꯑꯣꯏꯔꯁꯨ ꯂꯩꯗꯅ ꯈꯤꯇꯪ ꯆꯥꯔ ꯗꯤ ꯌꯥꯔꯦ ꯂꯣꯏꯅ ꯆꯥꯗꯣꯏꯁꯤꯔꯣ ꯅꯨꯕꯥꯅꯤꯒꯤꯁꯨ ꯆꯠꯊꯣꯛ ꯆꯠꯁꯤꯟꯅꯤꯡꯉꯥꯏꯒꯤꯁꯨ ꯈꯤꯇꯪ ꯍ ꯌꯥꯏꯅ
ꯑꯗꯨꯒꯤ ꯏꯕꯥꯅꯤꯁꯨ ꯍꯥꯏꯕꯅꯦ ꯈꯤꯇꯪ ꯌꯣꯜꯂꯒ ꯑꯃꯨꯛꯀ ꯒꯥꯔꯤ ꯚꯔꯥꯁꯨ ꯍꯟꯅꯤꯡꯉꯥꯏꯀꯣ ꯍꯥꯏꯕꯅꯦ
ꯑꯥ
ꯑꯗꯨꯒꯤ ꯍꯧꯖꯤꯛꯇꯤ ꯑꯗꯨꯒꯨꯝꯕꯗꯣ ꯌꯣꯝꯊꯣꯛꯇꯕꯅꯤꯅ ꯆꯥꯝꯃꯉꯥꯒꯤ ꯂꯩꯗꯤ ꯂꯩꯒꯅꯤ ꯍꯣꯏ ꯉꯁꯥꯏ ꯉꯥꯛꯇ ꯅꯨꯡꯊꯤꯜ ꯉꯥꯛꯇ
ꯑꯗꯣ ꯊꯥꯒꯠꯄꯗꯣ ꯃꯤ ꯌꯥꯝ ꯂꯥꯛꯄ꯭ꯔꯥ ꯂꯧꯒꯦ ꯂꯧꯒꯦ ꯍꯥꯏꯔꯒ ꯃꯤ ꯌꯥꯝ ꯂꯥꯛꯄ꯭ꯔꯥ
ꯂꯛꯗꯤ ꯂꯣꯏꯗ
ꯑꯣ ꯍꯣꯏꯗ ꯍꯣꯏꯗ ꯄꯥꯝꯒꯅꯤꯗ
ꯎꯝ ꯁꯤꯗ ꯅꯨꯡꯁꯤꯠ ꯐꯠꯇꯕ ꯂꯩꯔꯤꯁꯦ ꯌꯥꯝ ꯋꯥꯏꯗ
ꯎꯝ
ꯅꯨꯡꯁꯤꯠ ꯐꯠꯇꯕ ꯂꯩꯕꯀꯣ ꯍꯧꯖꯤꯛ ꯏꯅꯥꯛꯇ ꯃꯤ ꯃꯤ ꯈꯔ ꯅꯨꯡꯁꯤꯠ ꯐꯠꯇꯕ ꯊꯥꯗꯣꯛꯄꯁꯤꯗꯤ ꯂꯣꯏꯔꯦ ꯍꯧꯖꯤꯛ
ꯋꯥ
ꯑꯣꯏꯅꯦ
ꯎꯝ ꯎꯝ ꯅꯨꯡꯁꯤꯠꯁꯨ ꯂꯥꯛꯄ꯭ꯔꯥ ꯀꯟꯅ ꯅꯣꯡꯇꯪ ꯆꯨꯕ꯭ꯔꯥ ꯀꯃꯥꯏꯅ ꯇꯧꯕ꯭ꯔꯣ
ꯅꯣꯡ ꯇꯥꯡ ꯆꯨꯋꯦ ꯆꯨꯔꯔꯒ ꯑꯗꯨꯝ ꯌꯥꯝ ꯅꯨꯡꯉꯥꯏꯒꯗꯕꯒꯤꯗ ꯆꯨꯕꯗꯣ ꯈꯤꯇꯪ ꯈꯤꯇꯪ ꯆꯨꯔꯒ ꯑꯗꯨꯃꯥꯏꯅ ꯆꯨꯑꯦ
ꯍꯧꯖꯤꯛ ꯈꯔ ꯐꯥꯕ ꯃꯥꯜꯜꯂꯤꯀꯣ ꯃꯈꯣꯗꯣ ꯈꯔ ꯅꯅꯤꯊꯈ꯭ꯔꯦ ꯂꯦꯟ ꯇꯥꯗꯦ
ꯂꯦꯟ ꯇꯥꯗꯦ ꯂꯦꯟ ꯇꯥꯕ ꯃꯇꯝ ꯅꯠꯇ꯭ꯔꯦ
ꯑꯣ
ꯎꯝ
ꯑꯩꯈꯣꯏꯗꯤ ꯅꯍꯥꯗ ꯂꯦꯟ ꯇꯥꯂꯝꯕꯨꯀꯣ ꯑꯩꯈꯣꯏꯗꯗꯤ ꯇꯥꯗꯕ ꯑꯩꯈꯣꯏ ꯃꯅꯤꯡꯗ ꯈꯔ ꯆꯠꯂꯒ ꯃꯨꯟ ꯃꯐꯝꯗ ꯂꯦꯟ ꯌꯥꯝ ꯇꯥꯏ ꯍꯥꯏꯌꯦ ꯑꯗꯣ ꯈꯪꯗꯦ
ꯀꯔꯤ ꯊꯥꯗ꯭ꯔ ꯖꯨꯟꯗ
ꯑ ꯅꯠꯇ ꯅꯠꯇ ꯅꯠꯇ ꯑꯗꯨ ꯑꯗꯨ ꯅ
ꯃꯥꯔꯆ ꯃꯥꯔꯁ ꯑꯣ ꯑꯣ ꯑꯣ ꯑꯣ ꯀꯩꯁꯨ ꯄꯛꯅꯦꯅ ꯇꯥꯗꯦꯗ ꯅꯍꯥꯟꯁꯤꯗ ꯑꯅꯤ ꯑꯍꯨꯝ ꯀꯟ ꯀꯟꯅ ꯑꯃꯗꯤ ꯇꯥꯏꯗ ꯑꯣꯏꯔꯁꯨ ꯕꯛ ꯇꯥꯕꯒꯤꯀꯣ ꯀꯔꯤꯍꯥꯏꯁꯤꯔꯥ ꯆꯝꯄ꯭ꯔꯥꯗꯣ ꯐꯖꯅ ꯄꯥꯜꯂꯦꯕꯥ ꯐꯖꯅ ꯇꯥꯔꯗꯤ ꯆꯝꯄ꯭ꯔꯥ ꯂꯩꯔꯣꯏ ꯎꯝ
ꯍꯧꯖꯤꯛ ꯄꯥꯟꯕ ꯃꯇꯝꯔꯣ
ꯆꯝꯄ꯭ꯔꯥꯔꯥ
ꯍꯣꯏ ꯄꯥꯟꯕ ꯍꯧꯔꯕꯣ
ꯍꯧꯔꯦ ꯍꯧꯔꯦ ꯆꯥꯎꯈ꯭ꯔꯦ ꯃꯥꯗꯣ ꯁꯤꯟꯕꯗꯤ ꯍꯧꯔꯦ ꯑꯗꯨ ꯑꯣꯏꯔꯁꯨ ꯈꯤꯇꯪꯗꯤ ꯅꯧꯔꯤ
ꯁꯤꯗꯤ ꯌꯨꯝ ꯌꯨꯝꯗ ꯀꯣꯝꯂꯥꯁꯨ ꯄꯥꯜꯂꯝꯒꯅꯤꯀꯣ
ꯑꯣ ꯌꯨꯝꯒꯤ ꯀꯣꯝꯂꯥꯒꯥ ꯑꯥ ꯀꯩꯅꯣꯝꯒꯥ ꯑꯥ ꯀꯩꯅꯣꯝꯗꯣ ꯍꯩ ꯑꯆꯧꯕꯗꯣ ꯍꯥ
ꯀꯤꯍꯣꯝ
ꯀꯤꯍꯣꯝꯅ ꯑꯧ ꯀꯤꯍꯣꯝꯁꯨ ꯀꯤꯍꯣꯝꯁꯨ ꯑ ꯅꯣꯕꯥꯞꯁꯨ
ꯇ ꯍꯥꯏꯗꯥꯏꯅꯦ
ꯑꯗꯨ ꯑꯣꯏꯔꯁꯨ ꯃꯇꯝ ꯂꯩꯇꯦ ꯍꯥꯏꯔꯁꯨ ꯍꯟꯗꯛꯅ ꯍꯟꯗꯛ ꯅꯠꯇ꯭ꯔꯁꯨ ꯑꯔꯣꯏꯕꯕꯣ ꯍꯟꯗꯛꯅ ꯑꯗꯨꯝ ꯌꯥꯝꯅ ꯄꯥꯝꯃꯤꯗꯥ
꯭ꯔꯣ
ꯀꯤꯍꯣꯝ ꯂꯩꯇꯦ ꯂꯩꯕꯅꯦ ꯉꯁꯥꯏ ꯈꯔ ꯂꯩꯔꯛꯑꯦ ꯏꯅꯦꯅꯥ
ꯊꯥ ꯊꯥꯎꯅ ꯃꯈꯣꯛ ꯂꯩꯔꯗꯤ
ꯌꯣꯟꯅꯤꯡꯉꯥꯏ ꯂꯩꯕ ꯊꯥꯅꯉꯥꯏ ꯃꯐꯝꯁꯨ ꯂꯩꯇꯦ ꯖꯒꯥ ꯂꯩꯇꯦ ꯑꯩꯈꯣꯏꯗꯤ ꯂꯩꯕꯥꯛ ꯊꯣꯟꯕ ꯂꯣꯏꯗꯕꯅꯤꯅꯥ ꯑꯗꯨꯒꯤ ꯄꯪꯊꯥ ꯊꯥꯕ ꯌꯥꯗꯦ ꯑꯗꯨꯝ ꯅꯍꯥꯟꯁꯨ ꯏꯃꯥꯅ ꯊꯩꯕꯣꯡ ꯊꯥꯔꯛ ꯀꯀꯨꯗꯣꯛ
ꯑꯥ
ꯑꯗꯨ ꯑꯗ ꯆꯥꯏꯌꯦ ꯑꯗꯣ ꯃꯔꯨ ꯊꯥꯗ꯭ꯔꯣ ꯍꯥꯏꯕ ꯑ ꯊꯥꯗꯦ ꯃꯣꯏꯒꯤꯁꯦ ꯄꯥꯟꯕꯤ ꯊꯥꯅꯉꯥꯏ ꯃꯐꯝꯁꯦ ꯀꫪꯤ ꯍꯥꯏꯁꯤꯔꯥ ꯑꯗꯨꯝ ꯍꯣꯡꯈꯤꯅꯤ ꯂꯩꯕꯥꯛ ꯍꯥꯞꯈꯤꯅꯤ ꯑꯩꯅ ꯍꯥꯏꯕ
ꯂꯩꯕꯥꯛ ꯍꯥꯞꯁꯦ ꯀ ꯍꯦꯛ ꯁꯔꯣꯛ ꯆꯪꯉꯛꯄꯒꯦ ꯍꯥꯞ ꯑꯗꯨꯗ ꯍꯥ ꯥꯟꯠꯇ꯭ꯔꯒ ꯃꯅꯤꯡ ꯍꯥ
ꯎꯝꯝꯝ ꯑꯗꯨꯗ ꯑꯗꯨꯝ ꯃꯊꯪ ꯃꯊꯪ ꯑꯗꯨꯝ ꯍꯪꯎ ꯋꯥꯡꯅꯉꯥꯏ ꯍꯥꯞꯂꯛꯈꯤꯅꯤꯗꯣ ꯃꯅꯤꯡꯗꯨꯁꯨ ꯍꯣꯏ ꯏꯕꯥꯅꯤ ꯌꯨꯝ ꯁꯥꯒꯅꯤ ꯍꯥꯏꯕ ꯃꯐꯝꯗꯣ
ꯑꯥ
ꯈꯤꯇꯪ ꯀꯨꯠꯂꯤꯌꯦꯕꯀꯣ ꯍꯧꯖꯤꯛ
ꯍꯣꯏꯗꯥ ꯍꯌꯦꯡꯋꯥꯏ ꯀꯩꯅꯣꯝ ꯀꯩꯅꯣꯝ ꯇꯧꯕ ꯂꯣꯏꯔꯀꯥꯟꯗꯥ ꯐꯖꯅ ꯁꯥꯔꯣ ꯏ
ꯑꯗꯨꯒꯤ ꯍꯣꯏ ꯄꯨꯈ꯭ꯔꯤ ꯃꯈꯥꯗꯁꯨ ꯂꯩꯔꯤꯕ ꯑꯗꯣ ꯑꯗꯨ ꯐꯨꯝꯗ꯭ꯔꯗꯤ ꯌꯔꯣꯏꯕ ꯐꯨꯝꯕꯗꯤ ꯖꯒꯥ ꯌꯥꯝ ꯂꯩ ꯗ ꯀꯔꯤ ꯀꯔꯤꯅꯣ ꯌꯣꯛꯅꯉꯥꯏꯁꯨ ꯀꯣ ꯑꯩ ꯆꯪꯕꯅꯦ ꯆꯪꯕꯅꯦ ꯂꯩ ꯂꯩꯕꯥꯛ ꯐꯨꯝꯕꯗ ꯂꯥꯛ ꯑꯃ ꯂꯩꯕꯅꯦ ꯇ꯭ꯔꯤꯞꯇ ꯅꯍꯥꯟ ꯎꯝ ꯆꯅꯤꯄꯥꯟ ꯀꯌꯥꯔꯥ ꯀꯥꯎꯈ꯭ꯔꯦ ꯑꯁ
ꯇꯥꯡꯉꯦꯅꯥ ꯑꯗꯨꯗꯤ ꯂꯩꯕꯥꯛꯁꯨ
ꯅꯍꯥꯟ ꯇ꯭ꯔꯤꯞꯇ ꯑꯃꯥ ꯌꯥꯝ ꯍꯣꯡꯅ ꯐꯪꯉꯦ ꯆꯥꯝꯃꯔꯤꯀꯣ ꯑꯗꯨꯁꯨ ꯃꯣꯏꯒꯤ ꯂꯩꯇꯕ ꯂꯩꯕꯥꯛꯇꯣ
ꯎ
ꯃꯣꯏꯗ ꯀꯔꯤ ꯍꯥꯏꯁꯤꯔꯥ ꯗꯤꯄꯔ ꯃꯆꯥꯗꯣ ꯑꯗꯨꯅꯦꯕ ꯏꯋꯥꯡ ꯋꯥꯡꯅꯒ ꯃꯆꯥ ꯌꯥꯝꯗꯕꯗꯣ ꯑꯗꯨꯅꯦꯕ
ꯑꯗꯣ ꯒꯔꯤ ꯑꯆꯧꯕꯗꯨꯗꯤ ꯀꯌꯥ ꯑꯣꯏꯗꯣꯏꯔꯥ
ꯈꯟꯗꯦ ꯀꯌꯥ ꯑꯣꯏꯗꯣꯏꯔꯥ
ꯎ ꯎ
ꯈꯪꯗ꯭ꯔꯦꯅꯦ
ꯇꯨꯝ ꯇꯨꯝꯀꯔ꯭ꯕꯣ
ꯇꯨꯝꯗ꯭ꯔꯤ ꯍꯤꯞꯊꯥꯔꯒ ꯂꯩꯔꯦ ꯍꯧꯖꯤꯛ ꯀꯥꯡꯈꯟ ꯁꯦꯝꯕ ꯂꯣꯏꯔꯒ
ꯑꯣ ꯑꯣ ꯑꯁ ꯍꯌꯦꯡꯁꯦ ꯍꯌꯦꯡꯁꯦ ꯅꯣꯡ ꯂꯩꯔꯦꯅꯦ ꯅꯨꯡꯉꯥꯏꯔꯤꯅꯦ
ꯎꯑ
ꯅꯣꯡꯖꯦ ꯆꯤꯡꯈꯩ ꯎꯝ ꯎꯝ ꯐꯩ ꯌꯥꯡꯈꯩ ꯌꯥꯡꯈꯩ ꯃꯇꯨꯡꯗ ꯀꯌꯥ ꯌꯥꯡꯈꯩ ꯃꯇꯥꯡ ꯃꯇꯝꯗ ꯀꯌꯥ ꯑꯣꯏꯕ꯭ꯔꯥ ꯌꯥꯡꯈꯩ ꯂꯣꯏꯔꯒ
ꯌꯪꯈꯩ
ꯑ
ꯇꯔꯥ ꯀꯨꯟ ꯀꯨꯟ ꯇꯔꯥ ꯀꯨꯟ ꯀꯨꯟꯊ꯭ꯔꯥ ꯅꯤꯐꯨ ꯌꯥꯡꯈꯩ
ꯈꯪꯗ꯭ꯔꯦꯅꯦ ꯅꯤꯐꯨ ꯍꯨꯝꯐꯨ ꯍꯨꯝꯐꯨꯅꯦ
ꯍꯨꯝꯐꯨ ꯃꯉꯥꯝ ꯍꯨꯝꯐꯨ ꯃꯉꯥ ꯂꯩꯌꯦ ꯅꯣ
ꯑꯩꯁ ꯑꯣ ꯃꯣꯏꯒꯤ ꯏ ꯄꯥꯎ ꯄꯤꯕꯗꯨꯔꯣ
ꯀꯩꯅꯅꯣꯝꯅ ꯊꯣꯂꯛꯄ ꯐꯣꯜꯗ ꯗ ꯌꯦꯕ ꯌꯥꯏꯗꯥꯅ
ꯑ ꯑꯗꯨꯅꯦꯕ ꯑ
ꯃꯣꯏ ꯑꯗꯨꯒꯤ ꯀꯩꯅꯣꯝꯗꯣ ꯅꯣꯡ ꯂꯥꯛꯄ ꯇꯧꯕꯒꯤ ꯆꯥꯟꯁꯗꯣ
ꯑꯥ ꯑ
ꯑꯗꯨ ꯑꯗꯨ ꯑꯗꯨꯃꯥꯏꯅ ꯂꯩꯌꯦ
ꯃꯥꯂꯦ ꯍ
ꯑ ꯑꯗꯨ ꯑꯗꯨ ꯑꯣꯏꯜꯁꯨ ꯍꯣ ꯅꯣꯡ ꯆꯨꯔꯁꯨ ꯉꯥꯛꯇꯪ ꯃꯌꯥꯝ ꯍꯥꯏ ꯐꯥꯊꯔꯒ ꯀꯨꯏꯔꯗꯤ ꯑꯃꯨꯛ ꯇꯣꯛꯑꯦ ꯑꯗꯨꯗꯤ ꯅꯣꯡ ꯂꯩꯇ꯭ꯔꯦ ꯑꯗꯨ ꯁꯥꯕ ꯍꯧꯋꯦ ꯑꯃꯨꯛ ꯅꯨꯡꯇꯤ ꯆꯨꯞꯄꯣꯡ ꯆꯨꯅꯤꯡꯉꯥꯏ ꯂꯩꯇꯦꯕꯀꯣ ꯁꯤꯗꯗꯤ ꯑꯣꯅꯤ ꯅꯤ ꯑꯍꯨꯝ ꯁꯨꯕꯗꯤ ꯂꯣꯏꯔꯦ ꯑꯃ ꯑꯅꯤ ꯑꯍꯨꯝꯃꯨꯛ ꯁꯨꯔꯤꯗ
ꯂꯣꯏꯔꯦ
ꯅꯣꯡꯐꯥꯎ ꯃꯔꯥꯡ ꯀꯥꯏꯅ ꯐꯪꯗꯦꯕꯀꯣ
ꯀꯩꯅꯣꯝ ꯇꯧꯕ꯭ꯔꯥ ꯇꯝꯄꯥꯛ ꯂꯥꯎꯒꯨꯝꯕ ꯇꯧꯕꯗꯤ ꯎꯕ꯭ꯔꯥ ꯑꯗꯨꯋꯥꯏꯗ
ꯑ ꯂꯩꯇꯦꯗꯨ ꯃ ꯀꯉ ꯎꯅ ꯂꯩꯦ
ꯗꯨꯔꯤ ꯀꯅꯥꯗꯦꯅꯝ
ꯑꯇꯣꯞꯄ ꯑ ꯑꯁꯤꯗꯒꯤ ꯍꯦꯟꯅ ꯆꯠꯂꯗꯤ ꯑꯇꯣꯞꯄ ꯏꯣꯁꯦꯗꯗꯤ ꯂ ꯂꯩꯕꯣ ꯑꯗꯣ ꯑꯁꯤ ꯑꯁꯤ ꯑꯩ ꯂꯩꯐꯝ ꯃꯅꯥꯗꯨꯗꯤ ꯂꯩꯇꯦꯕꯀꯣ ꯑꯗꯨꯏꯗꯤ
ꯑꯗꯨ ꯑꯗꯨꯅꯦ ꯑꯗꯨꯅꯦ ꯍꯣꯏ
ꯂꯕꯨꯗꯤ ꯂꯩ ꯁꯦ ꯑꯗꯣ ꯎ ꯄꯥꯕꯤ ꯃꯌꯥꯝ
ꯃꯃꯅꯤꯅ
ꯍꯥꯝ
ꯀꯣꯏꯐꯝꯒꯨꯝꯕꯗꯤ ꯂꯩ ꯊꯥꯔꯒ ꯀꯣꯏꯐꯝꯒꯨꯝꯕꯗꯤ
ꯑꯁꯤ ꯌꯥꯌꯥꯃꯅꯣꯗꯃꯦ ꯌꯥꯝ ꯑꯃꯂꯌꯦ
ꯀꯣꯏꯔꯒ ꯆꯪꯉꯣꯅ
ꯑꯩ ꯄꯦꯛꯀꯗꯕꯁꯦ ꯁꯥꯕꯅꯤꯅꯀꯣ
ꯍꯥ ꯁꯥꯕꯅ ꯇꯟꯕ ꯑꯣ ꯑꯣ ꯂꯣꯏꯔꯦ ꯂꯣꯏꯔꯦ
ꯑꯗꯣ ꯁꯥꯕꯒꯤ ꯑ ꯏꯪꯕ ꯃꯇꯝꯗꯀꯣ ꯏꯪꯊꯝꯊꯥꯗ ꯏꯪꯊꯝꯊꯥꯗ ꯅꯨꯡꯉꯥꯏꯔꯦ ꯑꯗꯨꯒ ꯏꯪꯊꯝꯊꯥ ꯂꯣꯏꯔꯒ ꯂꯩ ꯆꯠꯄ ꯃꯇꯝꯗꯣ ꯑꯗꯨꯗ ꯈꯔ ꯈꯔ ꯅꯨꯡꯉꯥꯏꯕꯀꯣ ꯍꯧꯖꯤꯛꯇꯤ ꯁꯥꯏꯌꯦꯕ ꯃꯣꯏꯗ ꯎ ꯄꯥꯟꯗꯤꯃꯦ ꯍꯥꯏꯁꯨ ꯏꯪꯕ ꯏꯪꯕ ꯅꯨꯡꯁꯤꯠ ꯂꯥꯛꯇꯦꯕꯀꯣ ꯑꯗꯨꯒꯤ
ꯉꯝꯅꯕꯒꯤꯅꯤ ꯌꯥꯝ ꯂꯩ ꯍꯥꯏꯔꯁꯨ ꯖꯒꯥ
ꯍꯣꯏ ꯑꯗꯨꯒ ꯀꯩꯅꯣꯝꯗꯤ ꯁꯤꯕꯥꯏ ꯑꯩꯈꯣꯏ ꯂꯩꯕ ꯃꯣꯏ ꯃꯐꯝꯗꯨꯗꯤ ꯏꯪꯉꯤꯕꯀꯣ ꯅꯨꯡꯁꯤꯠ ꯏꯪꯕ ꯃꯌꯥꯝ ꯂꯥꯛꯑꯦ ꯑꯗꯨꯗꯗꯤ ꯃꯣꯏꯗꯤ ꯌꯨꯝꯗꯣ ꯌꯥꯝꯅ ꯀꯩꯅꯣꯝ ꯇꯧꯔꯤꯗꯅ ꯑꯗꯨꯒ ꯎ ꯄꯥꯝꯕꯤꯁꯨ ꯃꯌꯥꯝ ꯂꯩꯑꯦ ꯁꯤꯠ ꯅꯅꯥꯅꯦꯦ ꯑꯁ ꯀꯃꯨꯛꯁꯨ ꯐꯖꯕ꯭ꯔꯣ ꯑ
ꯁꯤꯚꯏꯒꯤ ꯃꯐꯝꯗꯤ ꯑꯗꯨꯃꯥꯏꯅꯅꯤꯅꯦ ꯄꯨꯂꯞꯅꯦ ꯁꯤꯁꯨ ꯁꯤ ꯑ ꯂꯩꯔꯁꯨ ꯑꯗꯨꯃꯥꯏꯅꯧ ꯑꯩꯅ ꯅꯍꯥꯟ ꯑꯁꯤ ꯂꯥꯏꯌꯦꯡꯕ ꯆꯠꯄꯗ ꯁꯤꯐꯏꯒꯤ ꯀꯦꯝ ꯁꯤꯐꯏꯒꯤ ꯂꯩꯐꯝꯗꯣ ꯁꯤꯐꯥꯏꯒꯤ ꯂꯩꯐꯝꯗ ꯊꯩꯕꯣꯡ ꯌꯥꯝ ꯄ꯭ꯔꯦꯡ ꯊꯥꯔꯒ ꯂꯩꯕ
ꯑꯣ
ꯍꯁ ꯀꯩꯅꯣꯃ ꯈꯣꯡꯂꯥꯛꯏꯅꯦ ꯑꯩꯒꯤ ꯍꯧꯖꯤꯛ
ꯀꯩꯅꯣ ꯐꯣꯡꯂꯛꯄ
ꯑꯁ ꯈꯪꯉꯨꯗꯣ ꯂꯣꯏꯔꯦ ꯍꯣꯔꯦꯟ ꯂꯤꯕꯤꯔꯒꯦ ꯑꯗꯣ ꯑꯩꯒꯤ ꯍꯥꯟꯅ ꯂꯤꯕꯤꯔꯤꯒꯦ
ꯔꯣꯔꯣ ꯑꯝ ꯎꯝ
ꯎꯝ ꯊꯩꯕꯣꯡꯗꯣ
ꯑꯥ
ꯑꯩꯅ ꯃꯨꯟꯕꯒꯤ
ꯎꯝ
ꯑꯦ ꯃꯨꯟꯕꯒꯤꯀꯣ ꯀꯩꯅꯣꯝ ꯇꯧꯕ ꯑꯩꯅ ꯍꯦꯛꯁꯤꯔꯥ ꯌꯦꯡꯁꯤꯔꯥ ꯍꯥꯏꯕ ꯁꯤ ꯚꯏꯅ ꯅꯪꯕꯨ ꯐꯅꯤꯡꯉꯒ ꯑꯩ ꯑꯗꯣ ꯉꯁꯥꯏꯁꯨ ꯒꯥꯔꯤꯗ ꯊꯩꯕꯣꯡ ꯃꯤꯅ ꯄꯨꯔꯛꯄꯗꯣ
ꯑ
ꯃꯨꯟꯕꯅ ꯃꯅ ꯃꯥꯡꯃꯤꯅ ꯆꯥꯅꯤꯡꯕ
ꯁꯥꯕ ꯀꯥꯟꯁꯤꯗ ꯍꯩꯕꯣꯡ ꯑꯃꯃꯨꯡ ꯆꯥꯗꯣꯏꯕ ꯉꯝꯃꯤꯦ ꯅꯨꯡꯗꯥꯡꯅ ꯇꯨꯝꯕ ꯌꯥꯗꯕꯤ